ꯇꯔ ꯍꯥꯎ
ꯀꯌꯥꯝ ꯍꯧꯅ ꯇꯥꯔꯤꯦ ꯍꯟꯗꯛꯇꯤ
ꯀꯌꯥꯕꯤ ꯊꯥꯄꯥꯏꯦ
ꯎꯝ ꯑꯩꯒꯤꯗꯤ ꯍꯧꯅ ꯇꯥꯕ꯭ꯔꯣ
ꯇꯞ
ꯎꯝ ꯐꯔꯦ ꯐꯔꯦ
ꯏꯔꯑꯣꯂꯅꯤ
ꯀꯥꯏꯗꯤ ꯉꯁꯥꯏꯌꯨꯀꯤ ꯍꯤꯟꯖꯥꯡ ꯂꯩ ꯍꯋꯥꯏ ꯊꯣꯡꯕ ꯑꯗꯨꯗꯒꯤ ꯊꯔꯁꯨ ꯀꯌꯥ ꯆꯥꯅꯤꯡꯕꯕꯨꯗꯤ ꯑꯣꯏꯗ꯭ꯦ ꯄꯣꯠꯅꯤꯗ ꯎ ꯊꯂꯑꯒ ꯊꯥꯃꯜꯔ ꯅꯉꯀꯥꯟꯗꯗꯤ ꯑꯗꯨ ꯇꯧꯁꯟꯅꯤꯡꯕꯗ
ꯆ ꯊꯣꯡꯉ ꯊꯣꯡꯕꯅ ꯊꯨꯗꯣꯏꯁꯥꯒ ꯏꯔꯣꯟꯕꯅ ꯁꯨꯗꯣꯏꯁꯥꯔ
ꯍꯧꯖꯤ ꯀ ꯀꯃꯅꯤ ꯀꯣ ꯐꯤꯔ ꯊꯅꯗꯕ ꯑꯩꯗꯤ ꯑꯩꯈꯣꯏ ꯃꯌꯥꯝ ꯁ ꯋꯥꯔꯤ ꯁꯥꯟꯅ ꯂꯩꯕꯅꯤꯅ ꯋꯥꯔꯤꯁꯦ ꯌꯥꯝ ꯁꯥꯟꯅꯗ꯭ꯔꯦ ꯑꯩ ꯊꯣꯛꯑꯒ ꯋꯥꯅ ꯉꯥꯛꯀꯦꯅ ꯇꯧꯕꯅꯦꯕ
ꯇꯠ ꯈꯔꯤꯂꯃꯤ
ꯃꯀꯥꯔꯤꯌꯥ ꯏꯁ ꯅꯣꯠ ꯔꯦꯁꯄꯣꯟꯗꯤꯡ ꯑꯅ ꯊꯥꯔꯛꯏꯅꯦꯍꯦ
ꯀꯔꯤꯅꯣ ꯍꯥꯏꯁꯦꯕ ꯋꯥꯔꯤꯗꯤ ꯁꯥꯟꯅꯩꯁꯤꯗꯤ
ꯋꯦꯠ ꯑꯣꯔ ꯑꯣꯀꯦꯜ ꯊꯥꯔꯛꯑꯦ ꯑꯩꯅ ꯀꯔꯤ ꯅꯝꯒꯅꯤ ꯁꯤꯗꯤ
ꯀꯅꯥ ꯃꯨꯅꯨ
ꯑ ꯀꯩꯅ ꯅꯧꯁꯇ ꯀꯜ ꯏꯟ ꯄ꯭ꯔꯣꯒ꯭ꯔꯦꯁꯁꯤꯅ ꯋꯥꯟ ꯄꯣꯏꯟ ꯐꯥꯏꯚ ꯑꯣꯏꯌꯦꯕꯀꯣ ꯁꯦꯀꯦꯟꯁꯦ
ꯋꯥꯟ ꯄꯣꯏꯟ ꯁꯚꯦꯟ ꯑꯩꯠ ꯑꯩꯒꯤꯗꯤ ꯑꯗꯨꯝ ꯆꯠꯂꯒꯤ ꯑꯗꯨꯝ
ꯑꯗꯨꯒ ꯃꯅꯨꯡꯒꯤꯁꯤꯅ ꯃꯤꯅꯤꯠ ꯑꯅꯤꯒ ꯀꯩꯅꯣ ꯑꯣꯏꯈꯔꯦ ꯋꯦꯞꯁꯇ ꯅꯝꯁꯤꯔꯣ
ꯎ ꯌꯦ ꯇ ꯅ ꯃꯨ ꯌꯦ ꯑꯣꯏꯈ꯭ꯔꯗꯤ ꯀꯩꯅꯣ ꯇꯧꯈ꯭ꯔꯅꯤꯌꯦ ꯇꯥꯟꯅꯔꯤꯕꯅꯤꯅ ꯑꯗꯨꯝ ꯊꯝꯃꯁꯦ ꯌꯥꯕ꯭ꯔꯥ ꯌꯦꯡꯉꯁꯦ
ꯍꯣꯏ ꯍꯣꯏ ꯀꯩꯅꯣꯝ ꯇꯧꯏꯌꯦ ꯃꯣꯏ ꯖꯥꯠꯁꯦ
ꯑꯗꯨꯅꯤ ꯃꯇꯥꯡ
ꯈꯠꯂꯁꯤ ꯂꯩꯅꯤꯡꯈꯤꯕꯕ
ꯆꯝꯊꯣꯡ ꯊꯣꯡ ꯑꯁꯤꯒ
ꯑꯩꯗꯤ ꯅꯪ ꯌꯦꯉꯨꯗꯣ ꯆꯤꯟꯖꯥꯛꯇꯣ ꯈꯖꯤꯛ ꯈꯔ ꯂꯥꯏꯗꯣ
ꯅꯠꯇꯦ ꯅꯠꯇꯦ ꯉꯁꯥꯏ ꯑꯝꯇ ꯆꯥꯗ꯭ꯔꯕꯅꯦ ꯑꯃꯃꯝ ꯆꯥꯔꯒ ꯇꯣꯛꯑꯒ
ꯀꯩꯒꯤ ꯂꯤꯕꯒꯤꯔꯕ
ꯈꯔ ꯂꯤꯔꯝꯃꯕ ꯑꯗꯨꯒꯤ ꯌꯥꯝ ꯊꯣꯠꯄ ꯑꯣꯏꯗ꯭ꯔꯦꯗꯅ ꯑꯗꯨꯗꯨꯒꯤꯅꯦ ꯀꯩꯅꯣꯗ ꯑꯣꯏꯅ ꯀꯔꯤ ꯍꯥꯏꯒꯦ ꯉꯧꯔ ꯑꯣꯏꯅ ꯆꯥ ꯐꯔꯅꯤꯅꯅꯦ ꯉꯧꯔꯒꯦꯅ ꯇꯧꯔꯕ ꯌꯥ ꯌꯥꯌꯥ ꯇꯥꯈꯤꯗ꯭ꯔꯦ ꯇꯥꯕ꯭ꯔꯣ ꯀꯔꯤꯅꯣ ꯀꯦꯇ ꯍꯥꯏꯗ꯭ꯔꯤ ꯏꯁꯃꯅꯥ
ꯀꯥꯔꯔꯕ꯭ꯔꯣ
ꯇꯥꯔꯦ ꯀꯥꯏ ꯆꯠꯂꯨꯒꯦ
ꯀꯩꯝ ꯆꯠꯇꯌꯦ ꯀꯩꯅꯣ ꯃꯣꯏꯁꯦ ꯀꯩꯅꯣꯝ ꯇꯧꯏꯀꯣ ꯔꯦꯁꯄꯣꯟꯗꯤꯡꯒꯤ ꯑꯗꯨꯝ ꯊꯥꯏ ꯏꯁ ꯅꯣꯠ ꯔꯦꯁꯄꯣꯟꯗꯤꯡꯗꯣ
ꯃꯦꯠꯂꯣꯅ ꯑꯗꯨꯝ ꯊꯝꯃꯣ ꯑꯗꯨꯒ ꯁꯤ ꯀꯩꯅꯣ ꯇꯧꯔꯕꯅꯤꯅ ꯋꯥꯇꯥꯗꯤ ꯇꯥꯟꯅꯔꯤꯕꯅꯤꯅ ꯀꯩꯅꯣ ꯇꯧꯔꯦ
ꯍꯣꯏ ꯂꯣꯛ ꯊꯝꯖꯤꯜꯂꯒꯦꯀ ꯀꯣꯏꯅꯝ ꯅꯝꯖꯟꯈꯤꯗꯧ ꯃꯥꯜꯦ ꯏꯕꯦꯝ ꯑꯗꯨꯅ ꯐꯠꯇ꯭ꯔꯣ ꯀꯌꯥꯃꯦꯦꯟ ꯃꯥꯝ ꯇꯥꯗꯅ ꯅꯣꯏ ꯃꯣꯏꯁꯤꯕꯨ ꯀꯣꯜ ꯅꯤꯄꯥꯟꯂꯛ ꯌꯥꯏ ꯍꯥꯏꯔꯣ ꯃꯤ ꯑꯃꯗ
ꯅꯠꯇꯦ ꯀꯣꯏ ꯀꯨꯟ ꯈꯛꯇꯅꯦ ꯇꯧꯅꯗꯣꯏꯁꯤꯀꯣ ꯊꯕꯛ ꯇꯥꯛꯁꯦ ꯀꯨꯟ ꯈꯛꯇꯅꯤ ꯄꯨꯁꯄꯥ ꯍꯧꯖꯤꯛ ꯀꯨꯟꯊ꯭ꯔꯥ ꯑꯣꯏꯕꯩꯅꯦꯕ ꯑꯩꯈꯣꯏꯗꯤ ꯀꯨꯟ ꯈꯛꯇꯅꯦꯕ ꯑꯩ ꯅꯪꯒꯤ ꯀꯌꯥꯔꯛ ꯁꯨꯔꯒꯦꯕ ꯍꯥ ꯅꯪ ꯇꯥꯛꯁ ꯃꯁꯤꯡꯗꯨ ꯀꯌꯥ ꯁꯨꯔꯒꯦ ꯄꯗꯤꯌꯥ ꯅꯪꯅ ꯃꯈꯥꯗꯒꯤ ꯈꯨꯝꯕ ꯑꯣꯏꯅ ꯇꯥꯔꯦ ꯐꯣꯟꯗꯗꯤ ꯇꯥꯔꯛꯇꯦꯀꯣ ꯅꯪ ꯑꯩꯅ ꯑ ꯉꯥꯡꯕꯨꯗꯤ ꯇꯥꯕ꯭ꯔꯣ ꯍꯥ ꯇꯥꯔꯗꯤ ꯑꯗꯨꯝ ꯉꯥꯡꯉꯣ ꯅꯪꯁꯨ ꯅꯪ ꯉꯥꯡꯐꯝꯝ ꯊꯣꯛꯄ ꯉꯥꯡꯉꯣꯏꯁꯨ ꯉꯥꯡꯐꯝꯝ ꯊꯣꯛꯄ ꯉꯥꯡꯉꯦ ꯑꯗꯨꯃꯥꯏꯅ ꯇꯧꯔꯒ ꯇꯔꯥꯁꯨ ꯈꯪꯗ꯭ꯔꯦ ꯅꯍꯥꯟꯁꯨꯅꯦ ꯄꯨꯁꯄꯥ ꯏꯕꯥꯅꯤꯁꯨ ꯁꯨꯃꯥꯏꯅ ꯇꯧꯋꯦꯕ ꯑꯗꯨꯒꯤ ꯄꯨꯁꯄꯥꯅ ꯑꯗꯨꯝ ꯑꯩꯅ ꯉꯥꯡꯕꯗꯤ ꯇꯥꯏ ꯍꯥꯏꯔꯒ ꯃꯥꯏ ꯉꯥꯡꯕꯁꯦ ꯑꯩꯅ ꯁꯨꯡꯇꯥ ꯇꯥꯗꯕ ꯑꯗꯨꯒꯤ ꯃꯦꯁꯦꯁ ꯊꯥꯅꯔꯛꯑꯒ ꯉꯥꯡꯉꯒ ꯇꯔꯥ ꯃꯤꯅꯤꯠꯇꯨ ꯁꯨꯍꯟꯗ꯭ꯔꯤꯅꯦ ꯍꯥꯏꯕ ꯈꯪꯗꯦ ꯈꯪꯗꯦ ꯥꯠ ꯆꯥꯠꯅꯤ ꯇꯧꯔꯤꯁꯦ ꯏꯁꯇꯦꯇꯁ ꯑꯃ ꯊꯝꯃꯨꯗꯅꯁꯨ ꯍꯦꯛꯇ ꯐꯣꯟꯁꯦ ꯑꯃꯨꯛ ꯇꯧꯋꯦ ꯄꯣꯛꯈꯥꯏꯗꯣꯔꯦ ꯀꯃꯦꯟ ꯃꯌꯥꯝꯁꯤꯅ ꯀꯣ ꯃꯒ ꯌꯥꯔꯦ ꯀꯥ ꯇꯝꯊꯣꯡ ꯊꯣꯡꯉꯅꯤ ꯑꯁ ꯉꯔꯥꯡꯒꯤ ꯃꯣꯔꯣ ꯍꯩ ꯄꯨꯜꯂ ꯌꯥꯔꯝꯈꯤꯗꯣꯏ ꯖꯥꯠꯗ ꯈꯪꯗꯦ ꯅꯍꯥꯟꯒꯤ ꯌꯦꯟ ꯊꯣꯡꯕꯒꯤ ꯊꯥꯎꯗꯣ ꯍꯧꯖꯤꯛꯐꯥꯎ ꯂꯩꯔꯤꯌꯦ ꯍꯨꯟꯗꯣꯛꯈ꯭ꯔꯗ꯭ꯔꯣ ꯑꯁꯤꯕ ꯅꯪꯒꯤ ꯃꯈꯥꯗꯒꯤ ꯉꯥꯡꯕ ꯑꯣꯏꯅ ꯐꯣꯟ ꯅꯠꯇꯕꯤꯗꯅ ꯑꯩꯅ ꯇꯥꯏ ꯃꯣꯏꯗꯤ ꯖꯥꯠ ꯖꯥꯠꯅꯤꯀꯣ ꯌꯥꯝ ꯇꯧꯏꯤꯀꯣ ꯍꯥꯏꯗꯤ ꯆꯔ ꯆꯠ ꯀꯣꯛ ꯌꯥꯍꯟꯗꯦ ꯍꯥꯏꯕ ꯁꯨꯝꯅꯅꯦ ꯆꯌꯦꯠ ꯈꯌꯦꯠ ꯇꯔꯦ
ꯔꯦꯁꯄꯣꯟꯁ
ꯇꯥꯔꯦ ꯇꯥꯒꯗ꯭ꯔꯦ ꯍꯧꯖꯤꯛ ꯐꯠꯇꯥꯔꯝꯃꯤ
ꯇꯥꯔꯔꯕꯣ
ꯇꯔꯦ
ꯃꯥꯏꯁꯦ ꯍꯥꯡꯇꯣꯛꯑ ꯂꯣꯛ ꯍꯥꯡꯉꯒꯗꯤ ꯇꯥꯏꯌꯦ
ꯂꯣꯛ ꯍꯥꯃꯣ ꯑꯗꯨꯗꯤ
ꯑꯗꯨꯒꯅꯦ ꯀꯩꯅꯣ ꯇꯧꯕ ꯑꯃ ꯔꯦꯁꯄꯣꯟꯗꯤꯡꯒꯤ ꯑꯗꯨꯝ ꯊꯣꯛꯂꯛꯄꯒ ꯌꯥꯝ ꯅꯨꯡꯉꯥꯏꯇꯕꯩ ꯅꯝꯖꯅꯤꯡꯕꯗꯣ
ꯅꯟꯖꯜꯨꯅ ꯅꯪ ꯈꯥꯕꯣ ꯀ ꯅꯝꯅꯤꯡꯉꯁꯨ ꯀꯟꯅ ꯈꯥꯕꯣ
ꯈꯥꯡꯉꯒꯩ ꯈꯨꯠ ꯁꯥꯥꯁꯦ ꯄꯨꯟꯁꯤꯜꯂꯒ
ꯑꯥꯎ
ꯑꯃ ꯄꯦꯠ ꯄꯦ ꯀꯣꯏ ꯃꯦꯠꯃꯦ ꯈꯔꯗꯤ ꯅꯨꯡꯉꯥꯏꯕꯤꯗꯨꯅꯦ ꯇꯧꯔꯤꯁꯦ ꯑꯩꯅ
ꯑꯗꯨ ꯃꯠ ꯀꯩꯅꯣ ꯑꯗꯨꯝ ꯊꯝꯃꯣ ꯃꯤꯅꯤꯠ ꯇꯔꯥꯅꯤꯊꯣꯏꯗꯤ ꯃꯤꯁ ꯇꯧꯕ ꯌꯥꯒꯦꯅ ꯑꯗꯨꯅꯦ ꯅꯩ ꯑꯩꯗꯤ ꯑꯦꯟꯖꯥꯡ ꯍꯧꯖꯤꯛ ꯈꯛꯇ ꯊꯥꯡꯒꯠꯂꯤ ꯑꯦꯟꯖꯥꯡ ꯍꯥꯟꯅ ꯀꯥꯝꯃꯒ ꯆꯥꯛ ꯑꯃꯨꯛ ꯀꯥꯝꯗꯣꯏꯅꯦ ꯑꯩꯗꯤ
ꯎꯝ ꯑꯁ ꯑꯩꯁꯨ ꯉꯁꯥꯏ ꯍꯋꯥꯏ ꯊꯣꯡꯕꯗꯅꯦ ꯑꯍꯥꯟꯕꯗ ꯑꯍꯨꯝ ꯃꯔꯤꯔ ꯀꯥꯝꯃꯦ
ꯎꯝ
ꯑꯗꯨꯗꯨꯒ ꯌꯦꯟꯗꯦꯝꯁꯦ ꯃꯨꯟꯕꯣꯏ ꯃꯨꯟꯗꯕꯣꯏ ꯑꯃ ꯏꯁꯤꯡ ꯆꯪꯕꯩ ꯇꯥꯏꯞꯇꯅꯦ ꯏꯇꯤꯡ ꯏꯇꯤꯡ ꯇꯤꯡꯅ ꯂꯩꯔꯕ ꯑꯗꯨꯗꯨꯒ ꯎꯍꯥꯟꯖꯤꯗ ꯑꯃꯨꯛ ꯊꯣꯡꯉꯦꯅꯦꯍꯦ ꯑꯗꯨ ꯊꯣꯡꯕꯗꯨꯒ ꯏꯃꯥ ꯈꯪꯉꯦ ꯃꯥ ꯀꯩꯅꫭ ꯅꯪꯕꯨ
ꯎꯃꯥ ꯃꯥꯥꯏ ꯂꯩꯊꫭꯔꯛꯄꯖꯤꯗ ꯑꯃꯨꯛ ꯏꯃꯥ ꯈꯪꯄ꯭ꯔꯦꯛ ꯈꯪꯉꯨꯔꯦ ꯍꯤꯟꯖꯥꯛ ꯊꯤꯟ ꯂꯥꯛꯄꯔꯥꯏꯕꫭ
ꯍ
ꯃꯤꯍꯨꯟ ꯊꯥꯍꯨꯟ ꯑꯝꯇ ꯌꯥꯎꯗ꯭ꯔꯦꯍꯦ
ꯑꯗꯨꯒ ꯎꯌꯥꯟꯗꯤ ꯊꯣꯡꯕꯖꯤꯗ ꯃꯨꯟꯗ꯭ꯔꯦ ꯈꯪꯉꯕ ꯑꯊꯨꯝ ꯊꯥꯎ ꯂꯣꯏ ꯊꯥꯛꯆꯤꯟꯗꯅ ꯊꯥꯎ ꯊꯣꯛ ꯇꯧꯔꯕ
ꯑꯗꯨꯒ ꯀꯨꯀ꯭ꯔꯒꯤ ꯆꯥꯛꯁꯦ ꯑꯃꯨꯛ ꯊꯤꯗꯣꯛꯑ ꯀꯥꯝꯃꯤꯗꯅ ꯑꯁꯨꯃꯥꯏꯅ ꯇꯧꯕ ꯑꯍꯨꯝꯂꯛ ꯑꯅꯤꯔꯛꯁꯨꯔꯦ ꯍꯟꯗꯛꯀꯤ
ꯉꯥꯏ ꯈꯣꯅꯦ ꯉꯔꯥꯡ ꯅꯨꯡꯗꯥꯡꯒꯤ ꯀꯥꯡꯍꯧꯁꯨ ꯂꯩ ꯆꯥ ꯌꯥꯔꯝꯒꯤꯗ꯭ꯔꯣ ꯑꯌꯨꯛ ꯆꯥꯗ꯭ꯔꯕꯅꯤꯅ ꯆꯥꯛ ꯆꯥꯗ꯭ꯔꯕꯅꯤꯅ ꯀꯥꯎꯑꯦ
ꯑꯁ
ꯆꯪꯍꯧꯅꯤꯅ ꯆꯥꯕ ꯌꯥꯎꯔꯝꯕꯁꯨ ꯌꯥꯏ
ꯑ ꯌꯦꯡꯔꫭ ꯏꯕꯦꯝꯃ
ꯌꯥ ꯀꯦꯝ ꯇꯧꯗꯦ ꯀꯩꯝ ꯇꯧꯗꯦ ꯀꯩꯝ ꯇꯧꯗꯦ ꯀꯥꯡꯍꯧꯗꯤ ꯀꯔꯤꯝ ꯇꯧꯗꯕꯅꯤ ꯍꯥꯏꯗꯤ ꯏꯁꯤꯡ ꯑꯃꯇ ꯍꯥꯞꯇꯕꯤ ꯉꯧꯕꯅꯦꯅꯦ
ꯎꯝ ꯎꯝ ꯍꯥꯎꯋꯦꯕ ꯑꯩꯖꯨꯅꯨ
ꯎꯝ ꯀꯪ ꯀꯪ ꯂꯥꯎ ꯉꯧꯕꯅꯤꯅ ꯁꯥꯏ ꯑꯌꯨꯛꯇꯤ ꯆꯥꯛꯇꯣ ꯀꯩꯝ ꯇꯥꯗ꯭ꯔꯕꯅꯤꯅ ꯀꯥꯎꯊꫭꯛꯈ꯭ꯔꯦꯗꯅ ꯑꯁꯤ ꯂꯩ
ꯑꯩꯁꯨ ꯑꯁ ꯑꯩꯁꯨ ꯃꯊꯥ ꯁꯥꯏꯅꯤꯅꯦ ꯃꯥꯗꯣ ꯂꯥꯛꯀꯦ ꯍꯥꯏꯔꯦ ꯑꯩꯉꯣꯟꯗ ꯆꯥꯡ ꯌꯦꯟꯁꯥꯡ ꯊꯣꯡꯉꯝꯃꯣꯌꯦ
ꯎꯝ ꯀꯣꯛ ꯆꯥꯎꯁꫭ ꯀꯩꯅꯣ ꯆꯥꯛꯅꯣꯟꯖꯥꯡꯗꫭ ꯖꯟꯖꯥꯟ ꯑꫭꯏꯗꯧ ꯁꯔꯨꯛ
ꯍꯣꯏ ꯑꯗꯨ ꯍꯥꯏꯕ ꯑꯩꯅ
ꯎꯝ
ꯑꯗꯨꯃꯥꯏꯅ ꯑꯣꯏꯅ ꯆꯥꯔꯁꯤꯅ ꯍꯥꯏꯕ ꯑꯩꯗ ꯕꯖꯥꯔꯐꯧ ꯂꯥꯛꯑꯒꯦ ꯑꯩꯅ ꯍꯥꯏꯕ
ꯑ ꯀꯣꯛ ꯆꯥꯕꯅ ꯐꯩ ꯍꯥꯏꯕ ꯂꯩꯕꯗꯨꯗꯤ ꯑꯦ ꯊꯣꯡꯕꯗꯨꯗꯤ ꯋꯥꯏ ꯆꯤꯜꯂꯤꯗꯅ
ꯍꯣꯏ ꯑꯗꯒꯤ ꯑꯃꯨꯛ ꯅꯨꯃꯤꯗꯥꯡꯒꯤꯁꯨ ꯑꯃꯨꯛ ꯁꯤꯟꯒꯗꯕꯅꯤꯅ ꯑꯩꯁꯦ ꯕꯤꯠ ꯂꯩꯇꯕ
ꯍꫭꯏ
ꯑꯅꯤ ꯃꯊꯥ ꯁꯥꯗꯅ ꯂꯩ
ꯀꯣꯛꯂ ꯆꯥꯎꯁꯨ ꯍꯦ ꯊꯕꯛꯄꯨꯆꯤꯟꯅꯕꯅꯦ
ꯎꯝ ꯃꯈꯣꯡꯗꯨꯕꯨ ꯈꯣꯡꯉꯨꯞ ꯇꯣꯡ ꯌꯥꯗꯣꯔꯤꯕ ꯈꯪꯗꯦꯗ
ꯁꯦꯟꯗꯟ ꯇꯣꯡꯉꯨ ꯍꯥꯏꯌꯨ ꯀꯩꯅꫭ ꯈꫭꯡꯉꯨꯞ ꯇꯣꯡꯗ꯭ꯔꯁꯨ ꯌꯥꯏ
ꯍꯣꯏ ꯑꯩꯁꯨ ꯆꯄꯜꯂ ꯀꯩꯅꫭ ꯇꯣꯡꯉꯥ ꯂꯥꯛꯑꯅꯤ
ꯇꯅꯪꯥꯏꯛꯖꯠ꯭ꯔꯦ
ꯃꯈꯣꯡ ꯊꯥꯔ ꯆꯠꯄ ꯌꯥꯗꯗꯅꯅꯦ ꯍꯤꯗꯥꯛ ꯀꯥꯞꯇꯅ ꯇꯧꯔꯤꯕꯅꯦ ꯍꯧꯖꯤꯛꯁꯦ
ꯎꯍꯝ ꯀꯌꯥꯝ ꯀꯟꯅ ꯍꯦꯛ ꯇꯧꯔꯨꯔꯤꯅꯣ
ꯈꯪꯗꯦ ꯈꯪꯗꯦ ꯉꯔꯥꯡꯁꯦ ꯈꯠꯅꯕꯒꯦ ꯑꯩꯅ ꯏꯁꯥꯎ ꯂꯥꯡꯕꯅꯦꯕ
ꯑꯥ
ꯑꯗꯨꯗꯩꯗ ꯈꯔ ꯁꯥꯎꯔꯒ ꯑꯩꯅ ꯐꯣꯟꯁꯦ ꯀꯛꯈꯠꯄ ꯑꯗꯒꯤꯩ ꯃꯥꯁꯦ ꯐꯣꯟ ꯇꯧ ꯁꯨꯛꯥꯏ ꯄꯥꯏꯈꯠꯂꯛꯇ꯭ꯔꯦ ꯃꯥꯗꯤꯦꯥꯏꯂꯦꯟ ꯇꯝꯃꯒ ꯑ ꯀꯥꯡꯒꯨꯜꯗꯣ ꯊꯥꯡꯕ ꯆꯠꯂꯨꯔꯤꯕꯖꯥꯠꯅꯤꯗꯅ
ꯑ
ꯐꯣꯟꯁꯦ ꯐꯅꯌꯥꯝꯅ ꯇꯧꯋꯦꯕ ꯁꯨꯛꯄꯥꯏ ꯄꯥꯏꯈꯠꯂꯛꯇꯕ ꯑꯗꯒꯤ ꯑꯩꯁꯤꯅ ꯃꯦꯁꯦꯁꯀꯔ ꯁꯥꯎꯔ ꯊꯥꯏꯅꯪ ꯑꯃꯨꯛ ꯍꯟꯅ ꯄꯥꯏꯈꯠꯂꯛꯀꯅꯤ ꯀꯣꯒ ꯇꯧꯗꯅ
ꯎꯝ
ꯑꯗꯨ ꯍꯜꯂꯛꯄꯗꯣ ꯅꯪꯒꯤ ꯄꯦ ꯑꯣꯏꯕꯤ ꯑꯃ ꯑꯩ ꯈꯣꯡꯒ ꯂꯣꯏ ꯁꯣꯛꯑꯦꯅ ꯇꯧꯋꯦꯕ ꯅꯪꯅ ꯏꯁꯧ ꯂꯥꯡꯅꯤꯗꯅ ꯊꯣꯛꯣꯏꯅꯦ ꯅꯨꯄꯤꯅ ꯏꯁꯩꯧ ꯂꯥꯛꯉ ꯀꯔꯤ ꯐꯗꯣꯔꯤꯒꯦ ꯀ
ꯎꯝ ꯃꯗꯤ ꯂꯥꯛꯗꯕꯒꯤ ꯍ
ꯑꯩꯅ ꯅꯪꯅ ꯅꯪꯅ ꯂꯥꯡꯕꯗꯅꯦ ꯑꯩꯁꯨ ꯑꯃꯨꯛ ꯁꯣꯛꯏꯁꯦꯅ
ꯍꯝ
ꯑꯅꯤꯃꯛꯁꯦ ꯑꯩꯈꯣ ꯄꯥꯏꯅꯤꯡꯉꯦ ꯁꯨꯃꯥꯏꯅ ꯇꯧꯋꯤꯉꯣ ꯅꯥꯔꯦꯗꯅ ꯄꯨꯟꯅ ꯄꯨꯟꯅ ꯅꯥꯁꯤꯟꯕ ꯁꯣꯛꯑꯦꯗꯅ ꯑꯗꯨꯃꯥꯏꯅ ꯑꯗꯨꯝ ꯀꯔꯤꯅꯣ ꯌꯦꯠꯅꯕ ꯂꯩꯕ꯭ꯔꯥ ꯀꯔꯤꯅꯣ ꯈꯪꯗꯦ ꯑꯁꯨꯃꯥꯏꯅ ꯇꯧꯒꯜꯂꯤ ꯍꯦꯛꯇ ꯁꯣꯛꯑꯁꯨ ꯄꯨꯟ ꯄꯨꯟ ꯁꯣꯛꯀꯟꯕꯤꯒꯨꯝꯕ ꯇꯧꯋꯦ ꯃꯤꯗ
ꯀꯔꯤ ꯑꯣꯏꯖꯥꯠꯅꯣ ꯀꯊꯤꯒ ꯌꯦꯡꯉꯣꯗ ꯀꯔꯤꯀꯩꯅꯣ ꯍꯥꯏꯔꯛꯀꯅꯤ
ꯑ ꯀꯅ ꯍꯥꯏ ꯑꯃ ꯍꯦꯛꯇ ꯑꯗꯨꯃꯥꯏꯅ ꯍꯦꯛꯇ ꯇꯧꯋꯦ ꯀꯩꯒꯤꯅꯣ ꯈꯪꯗꯦꯕꯣ ꯑꯩꯁꯦ ꯑꯗꯣ ꯑꯩꯅ ꯁꯨꯝ ꯅꯨꯡꯉꯥꯏꯖꯗꯕꯗꯣ ꯑꯗꯨꯃꯥꯏꯅ ꯇꯧꯕꯗꯣ ꯇꯧꯍꯟꯅꯤꯡꯗꯦꯗꯅ
ꯍꯣꯏ ꯏꯅꯦ
ꯃꯈꯣꯡꯗꯣ ꯑꯣꯏꯁꯤꯟꯕꯅ ꯀꯩꯅꯅ ꯑꯗꯨꯝ ꯀꯨꯏꯅ ꯆꯪꯒꯅꯤꯕ ꯍꯥꯏꯗꯤ ꯈꯨꯣꯟꯖꯤꯟꯗꯨꯒ ꯁꯝꯅꯔ ꯂꯩꯕ
ꯐꯣꯡꯕꯤꯗꯔꯣ ꯀꯥꯏꯗꯅ
ꯈꯣꯡꯝꯕꯤꯗ ꯑꯗꯨ ꯍꯥꯏꯗꯤ ꯈꯣꯡꯒꯤꯗꯤ ꯃꯦꯟ ꯑꯣꯏꯕ ꯄꯣꯠꯅꯤꯗꯅ
ꯃꯥ ꯃꯥ ꯈꯨꯖꯤꯟꯗꯨꯣꯕ ꯄꯕꯨ ꯄꯨꯝꯗ꯭ꯔꯗꯤ ꯐꯩ
ꯎꯝ ꯅ ꯈꯪꯗ ꯄꯨꯨꯝꯗꯣꯔꯤꯕ ꯆꯪꯗꯣꯔꯤꯕ ꯅꯨꯡꯉꯥꯏꯇꯦ ꯍꯥꯏꯕ ꯉꯔꯥꯡꯗꯣ ꯁꯥꯎꯗꯅ ꯑꯩꯅ ꯐꯣꯟꯁꯦ ꯄꯥꯏꯈꯠꯇꯕꯤ ꯇꯨꯝꯕꯤ ꯇꯧꯕꯤꯗꯕꯤ ꯇꯨꯝꯊꯣꯛꯈ꯭ꯔꯕ ꯈꯪꯉꯕ
ꯎ
ꯉꯁꯤ ꯑꯌꯨꯛꯇꯨꯝꯕ ꯈꯣꯠꯄꯗ ꯐꯣꯟ ꯇꯧꯔꯦ ꯁꯥꯎꯕꯗ ꯁꯥꯎꯕꯗ ꯑꯃꯨꯛꯇꯃ ꯉꯔꯥꯡꯗꯤ ꯅꯪ ꯑꯩꯒꯤ ꯑꯅꯥꯕ ꯀꯩꯝ ꯈꯪꯗꯣꯏꯕꯤ ꯉꯟꯇꯥ ꯇꯨꯡꯒꯤꯕ ꯅꯠꯇ꯭ꯔꯥ ꯑꯗꯨ ꯉꯁꯤ ꯀꯩꯒꯤ ꯐꯣꯟ ꯇꯧꯔꯛꯏꯅꯣ ꯉꯔꯥꯡꯁꯦ ꯐꯣꯟ ꯄꯩꯁꯥ ꯍꯥꯞꯄꯅꯦꯕ ꯑꯩꯒꯤ
ꯎꯝ
ꯨꯝꯁ ꯌꯥꯎꯋꯦ ꯍꯥꯏꯦ ꯀꯥꯎꯊꯣꯛꯇꯅꯕꯨꯗꯤ ꯇꯨꯝꯈꯤꯕꯅꯦꯕ ꯑꯩꯁꯦ ꯑꯗꯨꯥꯎ ꯀꯄꯥꯏ ꯌꯥꯗꯒꯦ ꯔꯤ ꯊꯧꯁꯥꯗꯒꯤꯗ ꯅꯪ ꯊꯣꯛꯄ ꯉꯥꯡꯉꯝꯝꯕ ꯃꯇꯝꯪꯒꯤꯗ ꯅꯠꯇ꯭ꯔꯥ
ꯣ ꯍꯩ ꯍꯥꯏꯕ ꯍꯖꯥꯡ ꯑꯃꯥꯡꯕꯨꯗꯤ ꯀꯩꯝ ꯍꯥꯏꯔꯝꯗꯕꯅꯦꯕ ꯃꯥꯁꯦ ꯑꯩꯅ ꯏꯆꯦ ꯋꯥꯔꯤ ꯁꯥꯥꯁꯦ ꯍꯥꯏ ꯁꯪꯉꯦ ꯍꯥꯏ ꯑꯩ ꯂꯣꯏꯔ ꯇꯧꯔꯛꯀꯦꯅ ꯍꯥꯏꯔꯕ ꯈꯪꯉꯕ ꯄꯣ ꯑꯍꯨꯝ ꯃꯔꯤ ꯁꯅ ꯊꯣꯛꯂꯍꯜꯂꯀꯥꯟꯗꯅꯦ ꯃꯉꯣꯟꯗ ꯐꯣꯟ ꯇꯧꯕꯗ ꯃꯥꯗꯤ ꯍꯤꯡꯗꯣ ꯀꯥꯔꯕ ꯑꯩ ꯊꯕꯛ ꯇꯧꯔꯤ ꯊꯝꯃꯣꯅ ꯍꯥꯏꯌꯦꯕ ꯁꯥꯎꯔꯒ ꯑꯗꯨ ꯃꯥꯁꯤꯗ ꯐꯣꯟ ꯊꯥꯈ꯭ꯔꯕ ꯍꯪꯉꯕ ꯃꯊꯪꯗ ꯐꯣꯟ ꯇꯧꯔꯛꯄꯁꯦ ꯄꯥꯏꯗ꯭ꯔꯦꯕ ꯃꯥꯁꯤꯅ ꯑꯗꯒꯤ ꯑꯩꯅ ꯑ ꯏꯁꯇꯦꯇꯁꯇꯒ ꯀꯩ ꯀꯩꯅꯣ ꯈꯪꯥꯡ